ꯍꯜꯂꯣ
ꯇꯥꯌꯦ ꯇꯥꯌꯦ
ꯇꯥꯕꯔꯣ ꯏꯅꯥꯎ ꯏꯕꯦꯝꯃꯥ
ꯏꯆꯦ
ꯑꯩꯁꯦ ꯏꯁꯥꯁꯦ ꯉꯝꯗ꯭ꯔꯦꯅꯦ ꯇꯧꯔꯤꯁꯦ
ꯀꯩ ꯇꯧꯔꯒꯦꯖꯦꯕꯣ
ꯑꯩꯁꯦ ꯑꯥ ꯏꯁꯥꯁꯦ ꯂꯣꯛꯁꯦ ꯂꯥꯏꯍꯧ ꯇꯧꯒꯦ ꯇꯧꯔꯤꯅꯦ ꯂꯥꯏꯍꯧ ꯇꯧꯔꯤꯉꯩꯁꯤꯗ ꯏꯁꯥꯁꯦ ꯌꯥꯝ ꯅꯨꯡꯉꯥꯏꯇꯦ ꯁꯤꯗ ꯃꯩꯁꯨ ꯑꯃꯨꯛ ꯃꯨꯠꯁꯤꯟꯈ꯭ꯔꯦ ꯇꯧꯔꯤꯁꯦ ꯑꯗꯨꯅ ꯄꯣꯗꯣꯟ ꯊꯥꯡꯒꯠꯅꯕ ꯀꯦꯔꯣꯗꯤꯟ ꯈꯛꯇ ꯂꯩꯔꯨꯆꯣꯅ ꯏꯅꯥꯎꯄꯥ ꯊꯥꯈꯤꯕꯅꯦ ꯍꯟꯂꯛꯇ꯭ꯔꯦ
ꯑꯁ ꯃꯩꯒ ꯃꯝꯕꯅꯦ ꯀꯥꯡꯒ ꯆꯤꯛꯄꯅꯦ ꯑꯗꯨꯗꯤ ꯕꯦꯕꯨꯂꯥ ꯑꯃ ꯆꯨꯔꯝꯃꯅꯤꯕꯣ ꯇꯧꯔꯤꯁꯦ ꯑꯗꯨꯕꯨ ꯑꯁ ꯀꯦꯔꯣꯁꯤꯟ ꯂꯩꯕ ꯆꯠꯈ꯭ꯔꯤꯗꯨꯕꯨ ꯃꯥꯕꯨ ꯑꯗꯨ ꯏꯆꯦꯍꯣꯏ ꯑꯗꯨꯋꯥꯏꯗ ꯀꯦꯔꯣꯁꯤꯟ ꯐꯪꯕ꯭ꯔꯣ
ꯐꯪꯗꯗꯅ ꯂꯥꯞꯅ ꯆꯠꯈ꯭ꯔꯤꯅꯤ ꯑꯗꯨꯁꯨ ꯀꯤꯂꯣꯃꯤꯇꯔ ꯑꯍꯨꯝ ꯃꯔꯤ ꯂꯥꯞꯉꯩ ꯀꯦꯔꯣꯁꯤꯟ ꯂꯩꯕ ꯆꯠꯂꯤꯕꯅꯤ ꯀꯦꯔꯣꯁꯤꯟꯅꯦꯅ ꯃꯃꯜꯁꯤꯅ ꯇꯥꯡꯒꯤꯕꯁꯤꯅ- ꯇꯥꯡꯒꯤꯕꯁꯤꯅ ꯊꯥꯎ ꯃꯃꯜꯁꯤꯅ ꯍꯧꯖꯤꯛꯀꯥꯟꯁꯦ ꯁꯔꯀꯥꯔꯁꯦ ꯀꯩꯗꯧꯔꯝꯅꯣ ꯈꯪꯗꯦ ꯍꯤꯡꯕꯨ-ꯍꯤꯡꯅꯤꯡ
ꯅꯦ ꯇꯥꯡꯗꯕ ꯄꯣꯠ ꯇꯥꯡꯗꯕ ꯄꯣꯠ ꯑꯃꯇ ꯂꯩ ꯍꯧꯖꯤꯛꯀꯥꯟꯁꯦ ꯇꯧꯔꯤꯁꯦ ꯇꯥꯡ-ꯇꯥꯡꯗ꯭ꯔꯤꯁꯦ ꯁꯤ ꯃꯤ ꯈꯛꯇ ꯉꯥꯏꯔꯕ ꯃꯥꯜꯂꯦ ꯇꯧꯔꯤꯁꯦ ꯑꯗꯣ ꯑꯩꯁꯦ ꯍꯛꯆꯥꯡ ꯅꯥꯏ ꯍꯥꯏꯗꯨꯕꯨ ꯀꯔꯤ-ꯀꯔꯤ ꯇꯧꯔꯨꯕꯒꯤꯅꯣ ꯊꯕꯛ ꯏꯪꯈꯥꯡ ꯈꯔ ꯍꯦꯟꯖꯤꯟꯅ ꯁꯨꯕꯒꯤꯔꯣ ꯍꯧꯖꯤꯛꯁꯦ ꯅꯠꯇ꯭ꯔꯒꯅ ꯆꯥꯕ ꯊꯛꯄꯗ ꯈꯔ ꯆꯦꯛꯁꯤꯜ ꯍꯧꯗ꯭ꯔꯥꯕꯣ ꯀꯃꯥꯏꯅ ꯇꯧꯕꯒꯤꯅꯣ ꯏꯆꯣꯏꯕꯨ ꯏꯆꯦꯗꯤ ꯍꯛꯆꯥꯡ ꯌꯥꯝꯅ ꯐꯕꯗꯥꯏꯅꯦ ꯀꯩꯁꯨ ꯅꯥꯒꯟꯕ ꯃꯤ ꯑꯣꯏꯗꯕꯅꯤ ꯑꯗꯨꯗ ꯉꯁꯤ ꯂꯣꯡ ꯂꯣꯛ ꯈꯨꯔꯛꯄꯁꯤꯗ ꯀꯩꯅꯣ ꯇꯧꯕ ꯑꯉꯛꯄ ꯑꯃ ꯑꯣꯏꯔꯦꯅꯦ ꯑꯗꯨꯒꯤꯅꯤ
ꯑꯁ ꯑꯩꯁꯦ ꯍꯛꯆꯥꯡꯁꯦ ꯍꯥꯟꯅ ꯀꯩꯁꯨ ꯇꯧꯕꯗꯤ ꯅꯠꯇꯦꯅꯦ ꯑꯗꯨꯕꯨ ꯑꯥ ꯅꯣꯡ ꯏꯁꯤꯡ ꯍꯧꯖꯤꯛꯇꯣ ꯅꯣꯡꯗꯣ ꯇꯥꯔꯛꯄꯗꯨꯗ ꯏꯁꯤꯡꯗꯣ ꯌꯥꯁꯟꯅꯕꯅ ꯅꯣꯡꯗꯣ ꯃꯄꯥꯟꯗ ꯉꯥꯍꯥꯛ ꯂꯦꯞꯄꯨꯔꯦ ꯑꯗꯨ ꯍꯟꯖꯤꯜꯂꯛꯄꯗ ꯍꯦꯛꯇ ꯅꯤꯛꯈꯤꯕꯅꯦ ꯏꯁꯥꯁꯦ ꯑꯗꯣ ꯏꯁꯥꯁꯦ ꯅꯨꯡꯉꯥꯏꯔꯛꯇ꯭ꯔꯕ ꯃꯩꯁꯨ ꯃꯨꯠꯊꯣꯛꯈ꯭ꯔꯕ ꯇꯧꯔꯤꯕ ꯃꯌꯥꯝꯁꯦ ꯃꯩꯁꯨ ꯃꯨꯠꯊꯣꯛꯈ꯭ꯔꯦ ꯏꯁꯤꯡꯁꯨ ꯑꯥ ꯌꯥꯕꯁꯨ ꯅꯪꯕꯣꯏ ꯅꯪꯗꯕꯣꯏ ꯇꯧꯍꯧꯔꯦ ꯅꯣꯡ ꯈꯔ ꯆꯨꯔꯛꯏꯉꯩꯁꯤꯗ ꯑꯁ ꯈꯪꯗ꯭ꯔꯦꯗ ꯍꯤꯡꯕꯨ ꯍꯤꯡꯅꯤꯡꯗ꯭ꯔꯦꯗ ꯄꯨꯟꯁꯤꯁꯦ
ꯑꯗꯨꯃꯥꯏꯅ ꯍꯥꯏꯒꯗꯗ ꯏꯆꯦ ꯀꯩꯁꯨ ꯀꯩꯅꯣ ꯇꯧꯒꯅꯨ ꯏꯆꯦ ꯍꯣꯏ ꯊꯝꯃꯣꯏ ꯑꯗꯨ ꯆꯥꯎꯊꯣꯛꯄ ꯃꯤꯉꯣꯟꯗ ꯀꯔꯤ ꯑꯐ ꯇꯧꯒꯅꯤ ꯑꯐꯕ ꯇꯧꯒꯅꯤ ꯇꯧꯔꯣꯏ ꯍꯥꯏꯗꯤ ꯂꯩꯀꯥꯏꯒꯤꯁꯨ ꯀ꯭ꯂꯕꯀꯤꯁꯨ ꯑꯆꯧꯕ ꯀꯩꯅꯣ ꯐꯝ ꯑꯃ ꯄꯥꯏꯔꯒ ꯑꯗꯨꯗ ꯄ꯭ꯔꯁꯤꯗꯦꯟ ꯀꯔꯤ-ꯀꯔꯤ ꯄꯥꯏꯔꯒ ꯃꯌꯥꯝꯒꯤ ꯊꯧ ꯄꯨꯔꯤꯕ ꯏꯆꯦꯅ ꯑꯗꯨꯃꯥꯏꯅ ꯄꯨꯛꯅꯤꯡ ꯆꯣꯟꯊꯔꯒ ꯍꯥꯏꯕ ꯍꯧꯅꯗꯦꯗ ꯍꯣꯏꯅꯦ ꯍꯧꯖꯤꯛꯀꯥꯟꯁꯤ ꯅꯣꯡ ꯏꯁꯤꯡꯁꯤ ꯈꯔ ꯌꯥꯖꯤꯜꯍꯧꯔꯒ ꯐꯤ ꯑꯉꯧꯕ ꯁꯨꯕ ꯑꯣꯏꯔꯣ ꯅꯠꯇ꯭ꯔꯒꯅ ꯀꯔꯤ ꯇꯧꯕ ꯑꯣꯏꯔꯣ ꯑꯗꯨꯃꯥꯏꯅ ꯇꯧ-ꯇꯧꯍꯧꯗ ꯇꯥꯔꯒꯗꯤ ꯑꯩ ꯁꯨ ꯉꯔꯥꯡꯁꯦ ꯑꯗꯨꯃꯥꯏꯅ ꯕꯛꯀꯦꯠ ꯑꯃ ꯑꯩꯈꯣꯏꯒꯤ ꯁꯦꯟꯇꯦꯛꯁ ꯑꯃ ꯊꯟꯃꯋꯒꯤ ꯑꯗꯨꯃꯥꯏꯅ ꯅꯣꯡ ꯏꯁꯤꯡ ꯌꯥꯁꯤꯜ ꯍꯧꯕꯒꯤ ꯐꯔꯤꯕꯅꯤ ꯉꯁꯤ ꯐꯤ ꯑꯉꯧꯕ ꯂꯩꯕ ꯃꯈꯩꯗꯣ ꯂꯣꯏꯅ ꯁꯨꯗꯣꯛꯈ꯭ꯔꯦ ꯅꯨꯡꯒꯤ ꯏꯁꯤꯡꯁꯤꯗꯤ ꯐꯤ ꯑꯉꯧꯕ ꯁꯨꯕꯒꯤꯁꯤꯗꯤ ꯌꯥꯝꯅ ꯅꯨꯡꯉꯥꯏꯑꯕ ꯅꯠꯇ꯭ꯔꯗꯤ ꯑꯩꯈꯣꯏꯒꯤ ꯄꯨꯈꯔꯤꯗꯒꯤ ꯆꯤꯡꯈꯠꯄ ꯏꯁꯤꯡ ꯑꯗꯒꯤ ꯍꯦꯟꯄꯝ ꯏꯁꯤꯡ ꯁꯤꯖꯤꯟꯅꯕꯁꯤꯗꯤ ꯑꯩꯈꯣꯏꯒꯤ ꯐꯤ ꯃꯆꯨꯁꯤ ꯌꯥꯝꯅ ꯃꯥꯡꯉꯦꯕ ꯑꯗꯨꯅ ꯑꯩꯗꯤ ꯃꯔꯨ ꯑꯣꯏꯅ ꯅꯣꯡ ꯇꯥꯔꯛꯄꯁꯤ ꯐꯖꯅ ꯌꯥꯁꯤꯜꯍꯧꯔꯒꯅꯦ ꯇꯣꯉꯥꯟꯅ ꯑꯩꯗꯤ ꯀꯩꯅꯣ ꯇꯧꯔꯒ ꯐꯤ ꯑꯉꯧꯕꯁꯤ ꯁꯨꯅꯕ ꯑꯗꯨꯃꯥꯏꯅ ꯈꯥꯛꯆꯤꯜꯂꯒ ꯊꯝꯃꯤꯕꯅꯤ ꯑꯩꯗꯤ ꯅꯣꯡ ꯇꯥꯔꯗꯤ ꯏꯁꯤꯡꯁꯤ ꯌꯥꯖꯤꯜ ꯍꯧꯅꯕ ꯍꯥꯟꯅ ꯍꯣꯠꯅꯕ ꯑꯗꯨꯅꯤ ꯇꯧꯔꯤ ꯑꯗꯨ ꯏꯆꯦ ꯅꯥꯏ ꯍꯥꯏꯔꯤꯕꯨ ꯅꯥꯏ ꯍꯥꯏꯔꯤꯗꯨꯕꯨ ꯍꯤꯗꯥꯛ ꯂꯥꯡꯊꯥꯛ ꯀꯗꯤ ꯆꯥꯗ꯭ꯔꯕ ꯀꯔꯝ ꯍꯦꯟꯖꯤꯜꯂꯛꯇ꯭ꯔꯤꯉꯩꯗ ꯍꯤꯗꯥꯛ ꯂꯥꯡꯊꯥꯛ ꯈꯔ ꯆꯥꯍꯧꯕꯅ ꯐꯥꯗꯣꯔꯤꯕ ꯅꯠꯇ꯭ꯔꯒꯅꯅꯦ ꯂꯣꯃꯥꯡ ꯈꯥ ꯃꯅꯥꯒꯨꯝꯕ ꯑꯗꯨ ꯈꯔ ꯀꯩꯅꯣ ꯇꯧꯔꯒꯅꯦ ꯐꯨꯠꯂꯒꯅꯦ ꯑꯩꯈꯣꯏꯒꯤ ꯏꯟꯖꯥꯡ ꯑꯣꯏꯅ ꯊꯣꯡꯉꯁꯨ ꯑꯗꯨꯃꯥꯏꯅ ꯆꯥꯕꯁꯨ ꯏꯆꯦ ꯂꯣꯛ ꯈꯨꯕꯗꯤ ꯐꯕꯅꯦ
ꯑꯗꯨꯅꯦ-ꯑꯗꯨꯅꯤ ꯍꯧꯖꯤꯛꯀꯥꯟ ꯒꯨꯂꯤ ꯅꯨꯡꯂꯤꯖꯦ ꯆꯥꯅꯤꯡꯗꯗꯅ ꯅꯣꯡꯃꯥꯡꯈꯥꯗꯣ ꯈꯛꯇ ꯍꯦꯛꯎꯆꯣꯅ ꯅꯣꯡꯃꯥꯡꯈꯥ ꯃꯄꯥꯟꯗꯨꯒ ꯀꯥꯡꯉꯧ ꯉꯧꯋꯣꯅ ꯑꯉꯥꯡꯉꯩꯗ ꯍꯥꯏꯈꯤꯕꯅꯤ ꯉꯧꯔꯝꯗꯣꯏꯔ ꯉꯧꯔꯝꯃꯣꯏꯗꯣꯏꯔ ꯈꯪꯗꯦ ꯅꯨꯃꯤꯗꯥꯡꯒ ꯑꯣꯏꯁꯜꯂꯛꯄꯁꯤꯒ ꯅꯣꯡꯃꯥꯡꯈꯥꯁꯨ ꯍꯦꯛꯄ ꯐꯩꯒ ꯐꯠꯇꯦꯒ ꯇꯧꯔ ꯂꯩ ꯇꯧꯔꯤꯕꯅꯦ ꯌꯥꯝꯅ ꯈꯪꯗ꯭ꯔꯦꯗ ꯏꯁꯥꯁꯤꯅꯒ ꯁꯨꯝ ꯌꯥꯁꯜꯂꯛꯇꯕꯒ
ꯃꯥꯅꯦꯅꯦ ꯆꯨꯝꯃꯦꯅꯦ ꯑꯗꯨꯁꯨ ꯇꯧꯔꯤꯁꯦ ꯍꯣꯏꯗ ꯀꯩꯁꯨ ꯇꯧꯔꯣꯏꯗ ꯀꯩꯁꯨ ꯍꯦꯟꯖꯤꯟꯅꯁꯨ ꯈꯜꯂꯨꯅꯨꯗ ꯀꯩꯁꯨ ꯅꯥꯔꯣꯏꯗ ꯑꯗꯨꯝ ꯇꯨꯝꯃꯝꯗꯥꯏꯗ ꯍꯣꯔꯦꯟ ꯕꯤꯛꯁ ꯈꯔ ꯇꯩꯁꯤꯜꯂꯒ ꯑꯗꯒꯤ ꯃꯣꯏꯒꯤ ꯏꯁꯤꯡ ꯑꯁꯥꯕꯗꯨꯗ ꯕꯤꯛꯁ ꯊꯥꯖꯤꯜ-ꯊꯥꯖꯤꯜꯂꯒ ꯑꯩꯈꯣꯏꯒꯤ ꯃꯅꯝ ꯅꯝꯃꯒ ꯏꯁꯇꯤꯝ ꯇꯧꯕ ꯍꯥꯏꯕ꯭ꯔꯥ ꯑꯗꯨꯃꯥꯏꯅ ꯇꯧꯕꯗꯨ ꯈꯔ ꯇꯧꯔꯒ ꯑꯗꯨꯝ ꯐꯖꯈꯤꯅꯤꯗ ꯃꯥꯏꯅ ꯀꯩꯁꯨ ꯊꯣꯏꯗꯣꯛꯄꯁꯨ ꯇꯧꯔꯣꯏꯗ ꯏꯆꯦꯗꯤ ꯍꯛꯆꯥꯡꯁꯨ ꯑꯗꯨꯝ ꯐꯕ ꯃꯤ ꯑꯣꯏꯕꯅꯤꯅ ꯀꯩꯁꯨ ꯍꯛꯆꯤꯟꯅ ꯑꯗꯨꯃꯥꯏꯅ ꯌꯥꯔꯣꯏꯕ ꯏꯆꯦ ꯃꯩ ꯂꯥꯛꯇ꯭ꯔꯕꯅꯤꯅ ꯆꯥꯛ ꯏꯁꯤꯡꯗꯤ ꯊꯣꯡꯗ꯭ꯔꯕꯣ ꯀꯃꯥꯏꯅ ꯇꯧꯔꯤꯅꯣꯁꯦ ꯀꯥꯏꯁꯤꯡꯗꯤ
ꯆꯥꯛ ꯏꯁꯤꯡꯁꯦ ꯃꯩ ꯂꯥꯛꯇ꯭ꯔꯕꯅꯤꯅ ꯁꯤꯡꯗ ꯊꯣꯡꯉꯅꯤ ꯍꯧꯖꯤꯛ ꯁꯤꯡꯗꯣ ꯃꯄꯨꯟ ꯑꯅꯤ ꯑꯍꯨꯝ ꯂꯩꯁꯜꯂꯛꯑꯦ ꯅꯍꯥꯟꯗꯣ ꯏꯆꯥꯟ-ꯆꯥꯟꯅꯅ ꯃꯇꯝꯁꯦ ꯅꯣꯡ ꯆꯤꯡ ꯐꯤꯕꯝ ꯐꯠꯇꯦ ꯃꯩ ꯃꯨꯠꯈꯤꯅꯤꯅ ꯑꯗꯨꯃꯥꯏꯅ ꯇꯧꯗꯅ ꯂꯩꯁꯜꯂꯛꯄꯗꯣ ꯉꯁꯤꯗꯤ ꯁꯤꯡꯗꯨꯅ ꯊꯣꯡꯖꯥꯔꯅꯤ ꯑꯉꯥꯡ ꯃꯌꯥꯝꯗꯣ ꯑꯩꯅ ꯅꯥꯔꯕꯅꯤꯅ ꯆꯥꯛ ꯏꯟꯁꯥꯡꯗꯣ ꯊꯣꯡꯕ ꯌꯥꯔꯣꯏ ꯏꯔꯣꯟꯕ ꯑꯃ ꯂꯣꯟꯅꯤꯅꯁꯨ ꯇꯧꯍꯧꯕꯅꯤ ꯅꯪꯗꯤ ꯀꯔꯤ ꯏꯟꯖꯥꯡ ꯊꯣꯡꯗꯣꯔꯦ ꯀꯔꯤ ꯏꯟꯖꯥꯡ ꯆꯥꯗꯣꯔꯦ
ꯑꯩꯈꯣꯏꯒꯤꯕꯨꯗꯤ ꯃꯩ ꯂꯥꯛꯑꯦ ꯑꯩꯈꯣꯏꯒꯤꯕꯨꯗꯤ ꯃꯩ ꯂꯥꯛꯑꯦ ꯑꯗꯨꯅ ꯃꯩ ꯂꯥꯛꯄꯅꯤꯅ ꯈꯪꯗꯦ ꯏꯟꯖꯥꯡꯁꯤ ꯀꯔꯤ ꯑꯣꯏꯅ ꯊꯣꯡꯖꯤꯟꯁꯤꯔꯥꯅ ꯈꯜꯂꯤꯅꯦ ꯍꯧꯖꯤꯛ ꯃꯇꯝꯁꯤ ꯌꯣꯡꯆꯥꯛꯅꯕꯨ ꯏꯍꯥꯎ-ꯍꯥꯎꯔꯦꯗ ꯑꯩꯗꯤ ꯌꯣꯡꯆꯥꯛꯁꯤ ꯅꯨꯡꯇꯤꯗꯤ ꯆꯥꯔꯤꯈꯩ ꯑꯗꯨꯝ ꯍꯥꯎꯋꯦ ꯇꯧꯔꯤꯁꯦ ꯌꯣꯡꯆꯥꯛ ꯏꯔꯣꯟꯕ ꯑꯃ ꯌꯣꯡꯆꯥꯛ ꯁꯤꯡꯖꯨ ꯑꯃ ꯌꯣꯡꯆꯥꯛ ꯉꯧꯕ ꯑꯃ ꯍꯥꯏꯗꯨ ꯑꯗꯨꯒꯤ ꯇꯥꯏꯞꯇꯅꯤ ꯑꯣꯏꯔꯤꯁꯦ ꯉꯔꯥꯡꯁꯨ ꯌꯣꯡꯆꯥꯛ ꯏꯔꯣꯟꯝꯕ ꯆꯥꯏ ꯉꯁꯤꯁꯨ ꯌꯣꯡꯆꯥꯛ ꯑꯗꯨꯝ ꯆꯥꯅꯤꯡꯉꯦ ꯑꯩꯗꯤ ꯌꯣꯡꯆꯥꯛꯁꯤ ꯃꯄꯩ-ꯃꯄꯩ ꯂꯩꯔꯒ ꯄꯩꯔꯒ ꯊꯝꯃꯕꯅꯤ ꯇꯧꯔꯤꯁꯤ ꯑꯉꯥꯡ ꯃꯈꯩꯗꯤ ꯁꯥꯎꯔꯕꯅꯤ ꯅꯨꯡꯇꯤ ꯌꯣꯡꯆꯥꯛ ꯆꯥꯁꯤ-ꯆꯥꯁꯤ ꯌꯣꯡꯆꯥꯛ ꯌꯣꯡꯆꯥꯛ ꯆꯥꯁꯤꯗ ꯍꯥꯏꯌꯦꯅ ꯑꯗꯨ ꯑꯩꯗꯤ ꯉꯁꯤꯗꯤ-ꯉꯁꯤꯁꯨ ꯌꯣꯡꯆꯥꯛ ꯏꯔꯣꯟꯒꯦꯅ ꯈꯜꯂꯤ ꯌꯣꯡꯆꯥꯛ ꯑꯃ ꯏꯔꯣꯜꯂꯒ ꯉꯥ ꯈꯔ ꯂꯩ ꯉꯔꯥꯡ ꯂꯩꯔꯨꯕꯒꯤ ꯉꯥꯗꯣ ꯁꯥꯍꯜꯂꯒ ꯇꯨꯡꯍꯟꯕꯤꯗꯨ ꯁꯥꯡꯍꯜꯂꯒ ꯑꯗꯨꯃꯥꯏꯅ ꯏꯔꯣꯜꯂꯥꯔꯥꯒ ꯆꯥꯔꯒꯦꯅ ꯌꯣꯡꯆꯥꯛ ꯏꯔꯣꯜꯂꯗꯤ ꯆꯥꯛꯁꯤ ꯈꯔ ꯍꯦꯛ ꯆꯪꯉꯤ ꯑꯇꯣꯞꯄ ꯏꯟꯖꯥꯡꯁꯤꯗꯤꯅꯦ ꯑꯩꯒꯤ ꯑꯣꯏꯅꯗꯤ ꯑꯩꯁꯤ ꯍꯧꯖꯤꯛ ꯆꯥꯅꯤꯡꯗ꯭ꯔꯦ ꯑꯗꯨꯅ ꯌꯣꯡꯆꯥꯛꯁꯤꯗꯤ ꯃꯇꯝ ꯑꯣꯏꯔꯤꯉꯩꯁꯤꯗ ꯐꯪꯉꯤꯉꯩꯁꯤꯗ ꯄꯦꯟꯅ ꯆꯥꯎꯍꯧꯕ ꯁꯤꯅꯤ ꯑꯩꯅ ꯍꯧꯖꯤꯛ ꯈꯜꯂꯤꯁꯤ ꯑꯗꯨꯅ ꯌꯣꯡꯆꯥꯛ ꯏꯔꯣꯟꯒꯦꯅ ꯈꯜꯂꯤ ꯑꯗꯨ ꯑꯉꯥꯡ ꯃꯌꯥꯝ ꯑꯥꯉꯥꯡ ꯃꯈꯩꯗꯤ ꯍꯟꯅꯔꯛꯇ꯭ꯔꯤ ꯑꯉꯥꯡ ꯃꯈꯩꯅ ꯊꯣꯡꯗꯣꯅꯤ ꯑꯩꯈꯣꯏꯁꯨ ꯆꯥꯛꯇꯣ ꯑꯉꯥꯡ ꯃꯈꯩ ꯍꯜꯂꯛꯑꯒ ꯃꯣꯏꯅ ꯑꯃꯨꯛ ꯀꯔꯤ ꯍꯥꯏꯔꯗꯣꯅꯣꯗꯤ ꯈꯪꯗ꯭ꯔꯤ ꯑꯗꯨꯃꯥꯏꯅꯅꯦ ꯇꯧꯔꯤꯁꯦ ꯑꯩꯈꯣꯏꯒꯤꯕꯨꯗꯤ ꯃꯩꯕꯨꯗꯤ ꯃꯨꯠꯇꯦ ꯃꯩ ꯃꯨꯠꯇ꯭ꯔꯤꯉꯩꯗ ꯑꯩꯅ ꯆꯥꯛꯇꯨꯕꯨꯗꯤ ꯊꯣꯡꯗꯣꯛꯑꯣꯔꯦ ꯃꯩꯗ ꯑꯗꯨ ꯑꯗꯨꯒ ꯏꯟꯖꯥꯡꯗꯨꯗꯤ ꯈꯔ ꯇꯞꯅ ꯆꯥꯗꯧꯕ ꯋꯥꯠꯂꯤꯕꯅꯤꯅ ꯍꯥꯏꯔꯒꯅ ꯑꯗꯨꯃꯥꯏꯅ ꯇꯧꯔꯒ ꯊꯣꯡꯗ꯭ꯔꯤ ꯇꯧꯔꯤꯁꯦ ꯏꯆꯦ ꯑꯗꯨꯗꯤ ꯅꯨꯃꯤꯠ ꯀꯩꯅꯣꯍꯣꯏ ꯏꯆꯦ ꯍꯣꯏꯒꯤ ꯃꯩꯔꯥ ꯄꯥꯏꯕꯤ ꯊꯣꯛꯄ ꯅꯨꯃꯤꯗꯥꯡꯒꯤ ꯊꯣꯛꯄꯗꯨꯗꯤ ꯍꯧꯖꯤꯛꯀꯥꯟꯁꯤ ꯊꯣꯛꯄ꯭ꯔꯣ ꯀꯃꯥꯏ ꯇꯧꯒꯦ
ꯏꯔꯥꯡꯒ ꯏꯔꯥꯡ ꯐꯠꯇꯕꯁꯤꯗ ꯑꯗꯨꯝ ꯊꯣꯛꯏꯅꯤꯗ ꯑꯗꯨꯅ ꯍꯜꯂꯛꯄꯖꯤꯅ ꯕꯥꯔꯣ ꯇꯦꯔꯣꯗ ꯍꯜꯂꯛꯇꯣꯔꯤꯕꯅꯤ ꯍꯟꯖꯤꯜꯂꯛꯄꯁꯤꯅ ꯑꯗꯨꯅꯁꯨ ꯏꯁꯥꯁꯦ ꯅꯨꯡꯉꯥꯏꯍꯟꯗꯕ ꯑꯃ ꯄꯣꯛꯑꯝꯅꯤ ꯂꯝꯕꯤ ꯍꯥꯏꯔꯦ ꯐꯖꯥ-ꯐꯕ ꯅꯠꯇꯦ ꯏꯐꯨꯟꯒꯤ ꯏꯐꯨꯟ ꯉꯥꯛꯇ ꯍꯧꯖꯤꯛꯀꯥꯟꯗꯤ ꯂꯝꯕꯤ ꯁꯣꯔꯣꯛ ꯁꯨ ꯐꯠꯇ꯭ꯔꯦ ꯊꯥꯏꯅꯒꯤ ꯇꯥꯏꯞꯇ ꯑꯗꯨꯅ ꯎꯐꯨꯜꯗꯨꯕꯨ ꯍꯣꯟꯖꯜꯂꯒ ꯁꯣꯔ ꯍꯣꯟꯖꯜꯂ ꯂꯥꯛꯄꯒ ꯅꯣꯡ ꯈꯔ ꯆꯣꯠꯂꯨꯕꯒꯅ ꯅꯆꯦꯖꯦ ꯉꯁꯤꯁꯦ ꯅꯥꯔꯤꯁꯤꯅꯤ ꯇꯧꯔꯤꯁꯦ ꯑꯗꯨꯕꯨ ꯀꯩꯅꯣꯝꯇ ꯍꯪꯒꯦꯅꯦ ꯅꯣꯏ ꯑꯗꯨꯋꯥꯏꯗꯨꯗ ꯅꯍꯥꯟꯋꯥꯏꯒꯤ ꯁꯨꯄꯔ ꯐꯥꯏꯟ ꯆꯦ ꯌꯦꯟꯕꯗꯨꯕꯨ ꯌꯦꯂꯤꯕ ꯔꯥꯅꯦ
ꯑꯣ ꯑꯩꯈꯣꯏꯒꯤ ꯂꯩꯀꯥꯏꯗꯅꯦ ꯁꯨꯄꯔꯐꯥꯏꯟꯒꯤ ꯆꯦꯡ ꯌꯦꯟꯕꯁꯤ ꯃꯣꯏꯁꯤ ꯃꯔꯛ-ꯃꯔꯛꯁꯤꯗꯅꯦ ꯑꯃꯨꯛꯃꯨꯛꯇꯤ ꯌꯦꯜꯂꯤ ꯇꯧꯔꯤꯁꯤ ꯑꯗꯨ ꯃꯣꯏꯅ ꯌꯦꯟꯕꯁꯤ ꯑꯥꯗꯒꯤ ꯄꯤꯊꯔꯛꯄ ꯆꯥꯡꯁꯤꯗꯒꯤꯗꯤ ꯈꯔ ꯋꯥꯠꯅ ꯌꯦꯟꯕ ꯈꯪꯗꯦ ꯃꯣꯏꯁꯤ ꯑꯩꯈꯣꯏꯁꯨ ꯀꯌꯥ ꯍꯦꯟꯖꯤꯟꯅꯕꯗꯤ ꯍꯥꯏꯔꯨꯗ꯭ꯔꯦ ꯑꯗꯣ ꯑꯗꯨꯝ ꯌꯦꯟꯗꯤ ꯌꯦꯜꯂꯤ ꯍꯥꯏꯕ ꯇꯥꯔꯦ ꯑꯗꯨꯝ ꯃꯣꯏ ꯑꯗꯨꯝ ꯃꯇꯝ-ꯃꯇꯝꯒꯤ ꯍꯥꯏꯗꯤ ꯏꯃꯨꯡꯒꯤ ꯃꯤꯁꯤꯡꯒꯤ ꯃꯇꯨꯡ ꯏꯟꯅ ꯄꯤꯕꯁꯨ ꯌꯥꯎꯋꯤ ꯅꯠꯇ꯭ꯔꯒꯅ ꯃꯣꯏꯅ ꯄꯩꯁꯥ ꯂꯧꯔꯒ ꯑꯗꯨꯃꯥꯏꯅ ꯑꯩꯈꯣꯏꯒꯤ ꯕꯣꯇꯔ ꯃꯁꯤꯡꯗ ꯍꯥꯏꯒꯗ꯭ꯔꯥ ꯑꯗꯨꯃꯥꯏꯅ ꯄꯤꯕꯁꯨ ꯍꯦꯛ ꯌꯥꯎꯏꯤ ꯑꯗꯨ ꯌꯦꯟꯗꯤ ꯌꯦꯜꯂꯦ ꯑꯗꯨ ꯊꯥ ꯈꯨꯗꯤꯡꯒꯤ ꯌꯦꯟꯕꯒꯗꯤ ꯅꯠꯇꯦ ꯑꯩꯈꯣꯏꯒꯤ ꯊꯥ ꯑꯍꯨꯝꯒꯨꯝꯕ ꯀꯥꯟꯅꯔꯒ ꯑꯗꯨꯃꯥꯏꯅ ꯌꯦꯟꯕꯗꯣ ꯌꯦꯜꯂꯦ ꯇꯧꯔꯤꯁꯦ ꯑꯩꯒꯤꯗꯤ ꯀꯩꯅꯣ ꯇꯧꯏꯤ ꯑꯩꯈꯣꯏ ꯏꯃꯨꯡꯒꯤꯗꯤ ꯁꯨꯄꯔꯐꯥꯏꯟꯁꯦ ꯀꯌꯥ ꯆꯥꯗꯦ ꯑꯗꯨꯅ ꯁꯨꯄꯔꯐꯥꯏꯟꯁꯦ ꯑꯩ ꯒꯤ ꯑꯣꯏꯅꯗꯤꯅꯦ ꯃꯣꯏꯅ ꯃꯤꯅ ꯂꯩꯒꯦ ꯍꯟꯗꯣꯛꯀꯦ ꯍꯥꯏꯔꯒꯅ ꯑꯗꯨꯃꯥꯏꯅ ꯄꯤꯊꯣꯛꯑꯦ ꯅꯠꯇ꯭ꯔꯒꯅꯅꯦ ꯑꯩꯈꯣꯏꯒꯤ ꯀꯩꯅꯣ ꯇꯧꯕꯗꯣ ꯑꯩꯈꯣꯏꯒꯤ ꯌꯦꯟ ꯉꯥꯅꯨ ꯂꯣꯏꯕꯁꯤꯡꯗꯣ ꯑꯗꯨꯏꯗꯨꯒꯤ ꯆꯥꯛꯁꯤ ꯊꯣꯡꯉꯤꯗꯅ ꯁꯨꯄꯔꯐꯥꯏꯟ ꯆꯦꯡꯁꯦ ꯑꯗꯨꯏꯗꯨꯒ ꯌꯦꯟ ꯉꯥꯅꯨꯒꯤ ꯑꯣꯏꯅ ꯑꯗꯨꯃꯥꯏꯅ ꯄꯤꯖꯩ ꯑꯩꯈꯣꯏ ꯏꯃꯨꯡꯗꯗꯤ ꯑꯗꯨꯗꯤꯅꯦ ꯁꯨꯄꯔꯐꯥꯏꯟꯒꯤ ꯆꯦꯡꯗꯤ ꯆꯥꯅꯤꯡꯗꯦ ꯆꯥꯅꯤꯡꯗꯦ ꯍꯥꯏꯔꯒꯅꯦ ꯍꯥꯏꯗꯅ ꯑꯩꯈꯣꯏ ꯑꯩꯈꯣꯏꯒꯤ ꯑꯁꯦꯡꯕ ꯆꯦꯡꯁꯤ ꯑꯩꯈꯣꯏꯒꯤ ꯀꯩꯅꯣ ꯌꯥꯟꯗꯕ ꯆꯦꯡꯁꯤ ꯑꯩꯈꯣꯏꯒꯤ ꯂꯧꯗꯒꯤ ꯊꯥꯖꯕ ꯆꯦꯡꯁꯤ ꯑꯁꯤꯅ ꯑꯣꯏꯅ ꯑꯌꯥꯝꯕ ꯆꯥꯏ ꯇꯧꯔꯤꯁꯦ ꯑꯗꯨ ꯏꯆꯦꯅ ꯁꯨꯄꯔꯐꯥꯏꯟꯒꯤ ꯆꯦꯡ ꯍꯪꯉꯛꯏꯁꯦ ꯏꯆꯦꯕꯨ ꯈꯔ ꯂꯧꯅꯤꯡꯕꯩꯔꯥ ꯅꯠꯇ꯭ꯔꯒꯅ ꯁꯨꯝ ꯍꯪꯉꯤꯕ꯭ꯔꯥ ꯀꯔꯤ ꯂꯩꯕꯒꯤꯅꯣ
ꯂꯧꯅꯤꯡꯗꯅ ꯍꯪꯉꯛꯏꯅꯤꯅꯦ ꯅꯆꯦꯁꯦ ꯃꯌꯥꯝ ꯃꯃꯥꯡꯗꯗꯤ ꯊꯧꯕꯨꯔꯦꯜ ꯑꯃ ꯄꯨꯔꯤꯅꯤꯅ ꯆꯠꯇꯕ ꯌꯥꯗꯕꯒꯤ ꯀꯟꯕ ꯁꯥꯔꯒ ꯆꯠꯂꯤꯕꯅꯤ ꯏꯁꯥ ꯃꯅꯨꯡꯁꯤꯗꯤ ꯏꯟꯗ꯭ꯔꯤ ꯃꯅꯨꯡꯁꯤꯗꯤ ꯂꯣꯏ ꯐꯠꯇ꯭ꯔꯕ ꯑꯗꯨꯅ ꯁꯨꯄꯔꯐꯥꯏꯟꯗꯣ ꯆꯥꯔꯒ ꯂꯦꯜꯂꯕꯅꯤꯅꯦ ꯅꯆꯦꯁꯦ ꯁꯣꯝ ꯅꯥꯀꯟꯗꯗꯤ ꯑꯐꯕꯁꯦ ꯑꯩꯈꯣꯏꯔꯣꯝꯗꯗꯤ ꯑꯐ ꯁꯨꯄꯔꯐꯥꯏꯟ ꯄꯤꯕꯁꯦ ꯐꯖꯅꯁꯨ ꯄꯤꯗ꯭ꯔꯕ ꯃꯣꯏꯅ ꯑꯉꯥꯡꯉꯩꯅ ꯇꯧꯔꯤꯁꯦ ꯑꯗꯨꯅ ꯅꯪꯉꯣꯟꯗ ꯍꯪꯉꯛꯏꯅꯤꯅꯦ ꯅꯪꯒꯤ ꯈꯔ ꯂꯩꯕ꯭ꯔꯥ ꯅꯣꯏ ꯂꯧꯁꯟꯕ꯭ꯔꯥ ꯂꯧꯁꯜꯂꯒꯗꯤ ꯅꯆꯦ ꯍꯟꯇꯣꯛꯀꯦꯅ ꯀꯌꯥ ꯀꯌꯥ ꯌꯣꯜꯂꯤꯕꯅꯣ ꯍꯧꯖꯤꯛꯀꯥꯟꯁꯦ ꯑꯗꯨ ꯍꯨꯪꯒꯦ ꯇꯧꯔꯤꯕꯅꯤꯅꯦ
ꯌꯥꯅꯤ ꯌꯥꯅꯤ ꯏꯆꯦ ꯑꯩꯈꯣꯏꯅꯦ ꯑꯩꯈꯣꯏꯒꯤ ꯃꯈꯥ ꯊꯪꯕꯒꯤꯅꯦ ꯑꯩꯈꯣꯏ ꯏꯅꯥꯎꯄꯤ ꯍꯣꯏꯗꯣ ꯃꯣꯏꯁꯨꯅꯦ ꯆꯥꯗꯕꯅꯤ ꯁꯨꯄꯔꯐꯥꯏꯟꯗꯣ ꯃꯣꯏꯁꯨ ꯌꯥꯜꯂꯒ ꯆꯥꯕꯗꯣ ꯍꯩꯅꯗꯦ ꯍꯥꯏꯅ ꯃꯤꯅ ꯍꯦꯛꯇ ꯑꯗꯨꯝ ꯂꯧꯕꯅꯦ ꯑꯗꯨ ꯅꯍꯥꯟꯗꯁꯨ ꯑꯩꯉꯣꯟꯗ ꯏꯆꯦ ꯁꯨꯄꯔꯐꯥꯏꯟ ꯂꯧꯒꯦ ꯍꯥꯏꯕ ꯃꯤ ꯂꯩ ꯇꯥꯔꯒꯗꯤ ꯄꯥꯎ ꯍꯥꯏꯔꯛꯑꯣ ꯑꯗꯣ ꯃꯥꯒꯤꯗꯨꯣ ꯌꯣꯟꯊꯣꯛꯀꯦ ꯍꯥꯏꯔꯒ ꯑꯗꯨꯃꯥꯏꯅ ꯍꯥꯏꯔꯛꯄꯅꯦ ꯑꯗꯨ ꯑꯩꯒꯤꯗꯨꯒꯅꯦ ꯑꯩꯈꯣꯏꯒꯤ ꯃꯈꯥ ꯊꯪꯕ ꯏꯅꯥꯎꯒꯤꯗꯣ ꯑꯗꯨꯒ ꯄꯨꯟꯁꯤꯜꯂꯒꯅꯦ ꯀꯌꯥ ꯌꯥꯝꯅ ꯀꯃꯥꯏꯅ ꯌꯥꯝꯕꯅꯣ ꯍꯥꯏꯔꯒꯅꯦ ꯑꯩ ꯏꯆꯦꯗꯅꯦ ꯄꯥꯎꯗ ꯍꯦꯛ ꯍꯥꯏꯔꯛꯑꯒꯦ ꯍꯣꯏꯅꯦ ꯑꯗꯨꯅꯤꯅꯦ ꯑꯁꯨꯃꯥꯏꯅ ꯇꯁꯦꯡꯅ ꯂꯧꯅꯕ ꯊꯤꯕꯁꯤꯁꯨ ꯑꯋꯥꯕ ꯑꯃꯗꯤ ꯑꯣꯏꯕꯅꯤ ꯍꯥꯏꯗꯤ ꯀꯩ ꯗꯨꯀꯥꯟꯗꯕꯨꯗꯤ ꯊꯣꯛꯑꯦꯕꯨ ꯗꯨꯀꯥꯟꯗ ꯊꯣꯛꯑꯁꯨ ꯗꯨꯀꯥꯟꯒꯤꯗꯨꯅ ꯃꯃꯟꯗꯨ ꯈꯔ ꯍꯦꯛ ꯇꯥꯡꯉꯦ ꯑꯗꯒꯤ ꯑꯩꯈꯣꯏ ꯃꯁꯦꯟ ꯁꯨꯝ ꯂꯧꯅꯕꯁꯤꯅ ꯈꯔ ꯍꯣꯡꯅ ꯑꯗꯨꯝ ꯂꯧꯅꯕ ꯌꯥꯕꯅꯤꯅ ꯍꯥꯏꯔꯒꯦ ꯍꯥꯏꯔ ꯀꯀꯦ ꯏꯆꯦ ꯑꯩ ꯍꯥꯏꯔꯛꯀꯦ ꯇꯧꯔꯤꯗꯣ ꯑꯗꯨ ꯏꯆꯦꯕꯨ ꯍꯛꯆꯥꯡ ꯉꯝꯗ꯭ꯔꯦꯅ ꯍꯥꯏꯔꯤꯁꯤꯕꯨ ꯀꯌꯥ ꯀꯟꯅ ꯀꯩꯅꯣ ꯇꯧꯗ꯭ꯔꯤꯕꯅꯣ ꯍꯧꯖꯤꯛꯀꯥꯟꯁꯤꯕꯨ ꯅꯍꯥꯥꯟꯋꯥꯏ ꯅꯍꯥꯋꯥꯔꯗꯤ ꯏꯆꯦꯗꯤ ꯍꯛꯆꯥꯡꯁꯨ ꯌꯥꯝꯅ ꯐꯔꯛꯄꯅꯤ ꯑꯗꯒꯤ ꯑꯩꯅ ꯈꯪꯕꯗꯗꯤ ꯏꯆꯦꯁꯤ ꯑꯩꯈꯣꯏꯒꯤ ꯏꯁꯥ ꯏꯔꯨꯁꯦ ꯀꯩꯁꯨ ꯍꯥꯏꯗꯤ ꯍꯦꯛ ꯌꯦꯡꯕꯗ ꯑꯩꯈꯣꯏꯒꯤ ꯌꯥꯝꯅ ꯀꯩꯅꯣ ꯊꯧꯅꯥ ꯐꯕ ꯀꯟꯕ ꯑꯗꯨꯃꯥꯏꯅ ꯃꯥꯟꯕꯅꯤ ꯌꯦꯡꯕꯗ ꯑꯗꯨ ꯏꯆꯦꯅ ꯅꯥꯔꯛ ꯌꯦꯛꯂꯛꯄ ꯇꯧꯔꯦ ꯍꯥꯏꯔꯤꯁꯤꯕꯨ ꯅꯨꯡꯉꯥꯏꯇꯦ ꯇꯧꯔꯤꯁꯦ ꯍꯣꯏꯅꯦ ꯑꯗꯨꯕꯨꯗꯤ ꯑꯍꯟꯁꯤ ꯑꯣꯏꯁꯤꯜꯂꯛꯂꯕꯅꯤꯅ ꯃꯄꯥꯟꯗꯗꯤ ꯁꯨꯝ ꯀꯟꯕ ꯇꯥꯔꯒꯁꯨ ꯃꯅꯨꯡꯗꯗꯤ ꯑꯗꯨꯝ ꯍꯦꯛꯇ ꯁꯣꯟꯊꯔꯛꯄꯅꯤ ꯌꯥꯗꯕꯅꯤ ꯇꯧꯔꯤꯁꯦ ꯆꯥꯕ ꯊꯛꯄꯗ ꯑꯣꯏꯔꯁꯨ ꯇꯨꯝꯕ ꯋꯥꯕꯅꯤ ꯈꯪꯗꯦ ꯆꯥꯕ ꯊꯛꯄ ꯇꯨꯝꯕ ꯋꯥꯕꯅꯤ ꯈꯪꯗꯦ ꯅꯠꯇ꯭ꯔꯒꯅ ꯈꯣꯡ ꯈꯨꯠꯁꯤꯠꯄꯨ ꯅꯥꯁꯤꯜꯂꯛꯄꯅꯤ ꯈꯪꯗꯦ ꯑꯗꯨꯃꯥꯏꯅ ꯍꯦꯛꯇꯅꯤ ꯇꯧꯔꯤꯁꯦ
ꯑꯗꯨꯅꯤ ꯑꯗꯨꯅꯤ ꯑꯗꯨꯅꯤ ꯑꯗꯨꯅ ꯁꯨꯄꯔꯐꯥꯏꯟꯗꯣ ꯅꯪ ꯈꯤꯇꯪ ꯀꯩꯅꯣ ꯇꯧꯔꯒꯗꯤ ꯊꯝꯕꯤꯔꯣ ꯌꯥꯝꯅꯁꯨ ꯅꯨꯡꯉꯥꯏꯔꯦ ꯂꯩ ꯍꯥꯏꯕꯗꯣ ꯍꯌꯦꯡꯗꯣ ꯍꯦꯛꯇ ꯂꯧꯕ ꯂꯥꯛꯑꯒꯦ ꯅꯪ ꯕꯣꯔꯥ ꯑꯝꯇ ꯍꯥꯞꯆꯜꯂ ꯗ ꯊꯝꯕꯤꯔꯝꯃꯣ ꯅꯆꯦꯁꯦ ꯌꯥꯗꯦ ꯍꯛꯆꯥꯡꯒꯁꯦ
ꯍꯌꯦꯡꯗꯣ ꯑꯩ ꯍꯦꯛ ꯄꯥꯎ ꯐꯥꯎꯔꯛꯑꯒꯦꯀꯣ ꯏꯆꯦ ꯉꯁꯤꯒꯤꯗꯤ ꯑꯩ ꯊꯝꯃꯒꯦ ꯑꯩ ꯊꯕꯛ ꯑꯃ ꯂꯥꯛꯑꯦ
ꯍꯣꯏ ꯍꯣꯏ